ꯑꯩ ꯂꯤꯔ ꯂꯩ ꯑꯗꯨꯏ ꯅꯨꯃꯤꯠꯇꯣ ꯑꯩꯒꯤ ꯐꯣꯟꯗꯣ ꯕꯣꯛꯁ ꯃꯅꯨꯡꯗ ꯊꯝꯃꯦꯕ ꯍꯞꯇꯥ ꯑꯃꯃꯨꯛ
ꯑꯆꯥ ꯑꯆꯥ ꯌꯥꯏ ꯌꯥꯏ
ꯑꯗꯣ ꯄꯥꯏꯕ ꯍꯥꯏꯗꯣ ꯕꯤꯇ꯭ꯔꯤꯗꯣ ꯐꯨꯜ ꯊꯝꯃꯦꯕ ꯑꯩꯅ
ꯎꯝ
ꯑꯗꯨ ꯏꯟꯐꯣꯔꯃꯦꯁꯟ ꯀꯔꯤ ꯀꯔꯤ ꯀꯣꯂꯦꯖꯀꯤ ꯀꯔꯤ ꯀꯔꯤ ꯂꯩꯔꯗꯤ ꯑꯩ ꯏꯃꯥꯟꯅꯕꯤ ꯑꯩꯅ ꯂꯨ ꯇꯤꯟꯅꯕ ꯏꯃꯥꯅꯕꯤ ꯃꯩꯇꯩ ꯅꯨꯄꯤ ꯂꯩꯌꯦꯕ ꯃꯥꯅ ꯏꯃꯥ ꯇꯣꯟꯒꯤꯗ ꯑꯗꯨꯝ ꯊꯥꯍꯜꯂꯛꯑꯦ ꯃꯥ ꯇꯣꯟꯁꯦ ꯑꯩꯉꯣꯟꯗ ꯀꯔꯤ ꯅꯪꯒꯤ ꯐꯣꯟ ꯊꯝꯕ꯭ꯔꯅꯦ ꯑꯩꯒꯤ ꯑꯗꯨꯝ ꯄꯥꯏꯔꯒ ꯂꯩꯑꯦ ꯍꯥꯏꯔꯦ ꯅꯠꯇ꯭ꯔꯗꯤ ꯃꯤꯅ ꯌꯥꯝꯅ ꯀꯣ ꯍꯪ ꯍꯟꯖꯤꯟ ꯍꯟꯖꯤꯟ ꯀꯣ ꯇꯧꯔꯒ ꯑꯩꯉꯣꯟꯗ ꯋꯥꯔꯤ ꯇꯔꯩ ꯇꯧꯕꯗꯣ ꯑꯩ ꯍꯩꯅꯗ꯭ꯔꯦꯕ
ꯃꯥꯅꯦ ꯃꯅꯨꯡꯗ ꯂꯩꯕ ꯋꯥꯔꯤꯗꯨꯗꯤ ꯅꯃꯥꯇꯣꯟꯗꯨꯗꯤ ꯈꯪꯗ꯭ꯔꯦꯕ
ꯈꯪꯗꯦꯍꯦ ꯑꯩꯅ ꯍꯦꯛꯇ ꯊꯣꯆꯤꯟꯕꯅꯦꯍ ꯀꯔꯤꯔꯣ
ꯁꯨꯃꯥꯏꯅ ꯑꯣꯏꯗꯕꯅꯤ ꯑꯩꯁꯨ ꯁꯨꯃꯥꯏꯅ ꯌꯥꯝ ꯇꯧ ꯑꯩꯁꯨ ꯇꯧꯋꯦ ꯑꯩꯅ ꯃꯤ ꯑꯃꯗ ꯀꯩꯅꯣ ꯔꯤꯂꯦꯁꯟꯗ ꯂꯩꯔꯤ ꯍꯥꯏꯅ ꯑꯩꯅ ꯀꯩꯅꯣ ꯑꯩ ꯑꯩꯈꯣꯏ ꯐꯦꯃꯤꯂꯤ ꯐꯦꯝꯂꯤ ꯀꯥꯡꯕꯨꯗꯣ ꯑꯩ ꯀꯩꯅꯣ ꯄꯥꯛ ꯈꯪꯍꯜꯂꯣꯏꯕꯀꯣ ꯍꯥꯏꯗꯤ ꯍꯥꯏꯗꯤ ꯂꯥꯁ ꯁꯇꯦꯖ ꯂꯥꯛꯇ꯭ꯔꯤ ꯐꯥꯎꯗꯤꯀꯣ ꯍꯧꯖꯤꯛ ꯑꯩꯒꯤ ꯑꯩꯗꯤ ꯁꯤꯔꯣꯝꯗ ꯌꯥꯝ ꯏꯀꯥꯏꯌꯦꯕꯀꯣ ꯃꯤ ꯃꯃꯥꯡꯗꯒ ꯐꯣꯟ ꯇꯧꯔꯒ ꯏꯃꯥ ꯏꯄꯥ ꯃꯃꯥꯡꯗ ꯑꯩꯈꯣꯏ ꯏꯌꯥꯝꯕ ꯏꯅꯥꯎꯁꯤꯡꯒꯤ ꯃꯔꯛꯇ ꯅꯨꯄꯤꯕꯨ ꯐꯣꯟ ꯑꯩꯈꯣꯏꯒꯤ ꯅꯨꯄꯤꯅꯤ ꯍꯥꯏꯅ ꯐꯣꯟ ꯇꯧꯕꯁꯦ ꯑꯩ ꯑꯩ ꯀꯌꯥ ꯍꯩꯅꯗꯦꯕꯀꯣ ꯌꯨꯝꯗ ꯄꯨꯁꯤꯟꯗ꯭ꯔꯤꯉꯩꯗꯗꯤ ꯑꯗꯨꯃꯥꯏꯅ ꯑꯩꯗꯤ ꯏꯀꯥꯏꯒꯜꯂꯦꯕꯀꯣ ꯑꯁ ꯑꯗꯨꯕꯨ ꯑꯩꯒꯤ ꯏꯌꯥꯝꯕ ꯈꯔꯗꯤ ꯅꯇꯩꯃꯥ ꯐꯣꯟ ꯇꯧꯅꯤꯡꯕ꯭ꯔꯥ ꯍꯥꯏꯅ ꯆꯠꯂꯣꯑꯗ ꯑꯩꯅ ꯑꯩꯅ ꯍꯥꯏꯕꯅꯤ
ꯑꯗꯨꯅꯦ ꯇꯧꯕꯅꯦ ꯈꯔꯗꯤ ꯑꯩꯗꯤ ꯑꯩꯗꯤ ꯍꯧꯖꯤꯛ ꯑꯩꯒꯤ ꯀꯩꯅꯣꯃ ꯑꯩꯉꯣꯟꯗ ꯃꯤꯅ ꯆꯠꯅꯕ ꯌꯥꯕ꯭ꯔꯥ ꯌꯥꯗꯕ꯭ꯔꯥꯗꯤ ꯈꯪꯗꯦꯕ ꯍꯦꯛꯇ ꯏꯁꯥꯗ ꯐꯥꯎꯕꯗꯣ ꯍꯦꯛꯇ ꯇꯧꯒꯜꯂꯦꯕ ꯅꯨꯡꯃ ꯅꯨꯡꯉꯥꯏ ꯇꯔꯗꯤ ꯃꯤ ꯀꯅꯥꯗꯁꯨ ꯑꯩ ꯃꯤꯗꯁꯨ ꯂꯤꯅꯤꯡꯗꯦꯕ ꯂꯤꯔꯒ ꯃꯣꯏ ꯀꯔꯤ ꯇꯧꯕꯤꯔꯅꯤ ꯅꯠꯇ꯭ꯔꯥ
ꯎꯝ ꯍꯥꯏꯗꯤ ꯃꯔꯨꯞ ꯃꯔꯨꯞ ꯃꯔꯨꯞ ꯂꯩꯕ ꯍꯥꯏꯁꯦ ꯑꯃꯅ ꯋꯥꯔꯛꯄ ꯃꯇꯝꯗꯁꯨ ꯊꯦꯝꯕ ꯍꯩꯒꯗꯕꯅꯤ ꯊꯦꯝꯕꯤꯕ ꯍꯩꯗꯕꯅꯤ ꯑꯗꯨ ꯇꯧꯗꯕꯒꯤꯅꯤꯅꯦ ꯃꯤ ꯌꯥꯝ ꯀꯩꯅꯣ ꯑꯁꯣꯛ ꯑꯄꯟ ꯌꯥꯎꯔꯤꯁꯦ
ꯑꯩ ꯑꯩ ꯑꯩꯉꯣꯟꯗꯗꯤꯀꯣ ꯑꯩꯅ ꯀꯩꯅꯣ ꯋꯥꯈꯜ ꯅꯨꯡꯉꯥꯏꯇꯦ ꯍꯥꯏꯔꯗꯤꯀꯣ
ꯎꯝ
ꯅꯣꯏꯅ ꯊꯦꯝꯅꯤꯡꯉꯁꯨ ꯎꯄꯥꯏ ꯂꯩꯔꯣꯏ ꯊꯦꯝꯐꯝ ꯊꯦꯝꯐꯝ ꯂꯩꯔꯣꯏꯕ
ꯑꯗꯨꯒꯤ ꯊꯦꯝꯐꯝ ꯌꯥ ꯊꯦꯝꯐꯝ ꯂꯩꯗ ꯂꯩꯅꯕ ꯅꯪꯁꯨ ꯍꯣꯠꯅꯑꯣ ꯑꯗꯨ ꯌꯥꯝ ꯃꯥꯡꯕꯅꯤꯀꯣ ꯅꯪ ꯅꯪ ꯅꯪ ꯈꯛꯇꯥꯅꯤ ꯃꯥꯡꯍꯧꯒꯗꯕꯗꯣ
ꯐꯠꯇꯕꯗꯤ ꯇꯧꯗꯦꯕ ꯍꯥꯏꯕꯨꯀꯣ ꯏꯁꯥ ꯏꯊꯟꯇ ꯍꯦꯛ ꯇ ꯑ ꯀꯔꯤ ꯍꯥꯏꯁꯤꯔ ꯌꯥꯗꯕ ꯁꯦꯝꯕꯗꯣ
ꯎꯝ
ꯑꯗꯨꯃꯥꯏꯅ ꯇꯧꯋꯦ ꯑꯩꯗꯤ ꯑꯁ ꯅꯨꯡꯉꯥꯏꯇ꯭ꯔꯁꯨ ꯃꯤ ꯑꯩ ꯑꯗꯨꯒꯤ ꯑꯩꯈꯣꯏ ꯈꯨꯟꯒꯤ ꯃꯤꯁꯤꯡꯁꯨ ꯑꯩꯉꯣꯟꯗ ꯍꯥꯏꯕꯅꯦ ꯏꯁ ꯅꯪꯗꯤ ꯀꯤꯒꯤꯅꯣ ꯅꯨꯡꯇꯤꯒꯤ ꯍꯔꯥꯎꯔ ꯍꯦꯛ ꯂꯩ ꯑꯩꯗꯤ ꯑꯗꯨꯝ ꯅꯣꯛꯑꯒ ꯂꯩꯕ ꯑꯗꯨ ꯑꯣꯏꯑꯕ ꯍꯥꯏꯕ ꯀꯔꯤ ꯇꯧ ꯋꯥꯈꯜ ꯀꯌꯥꯃꯨꯛ ꯅꯨꯡꯉꯥꯏꯗ꯭ꯔꯁꯨ ꯑꯩ ꯌꯨꯝ ꯃꯄꯥꯟ ꯊꯥꯡꯖꯤꯟꯈ꯭ꯔꯗꯤꯀꯣ
ꯎꯝ
ꯀꯩꯅꯣ ꯇꯧꯕ ꯈꯣꯏꯗꯨꯅꯦ ꯑꯁ ꯍꯩꯅꯗꯦꯗ ꯅꯨꯡꯉꯥꯏꯇ꯭ꯔꯒ ꯅꯨꯡꯉꯥꯏ ꯅꯨꯡꯉꯥꯏ ꯑꯩ ꯄꯥꯝꯗꯦ
ꯆꯨꯝꯃꯦ ꯆꯨꯝꯃꯦ ꯑꯗꯨꯕꯨ ꯀꯩꯅꯣ ꯑꯩ ꯑꯃ ꯑꯩ ꯅꯪꯁꯨ ꯅꯪꯁꯨ ꯑꯗꯨ ꯁꯤꯒꯤꯁꯦ ꯀꯩꯅꯣ ꯐꯖꯅ ꯇꯥꯍꯧ ꯑꯩꯁꯨ ꯑꯩꯁꯨ ꯂꯧꯁꯤꯟꯒꯦꯕꯀꯣ ꯁꯤꯁꯦ ꯁꯨꯃꯥꯏꯅ ꯇꯧꯒꯗꯕꯅꯤ ꯍꯥꯏꯕ ꯑꯃ ꯍꯥꯏꯔꯒꯦ ꯃꯤ ꯑꯃ ꯑꯩꯈꯣꯏ ꯍꯥꯏꯁꯤ ꯑꯩꯈꯣꯏꯗꯤ ꯃꯤ ꯁꯣꯁꯥꯏꯇꯤꯗ ꯂꯩꯕꯅꯤꯅ ꯑꯩ ꯅꯪ ꯁꯥꯎꯕ ꯑꯃꯇꯝ ꯂꯩ ꯑꯩ ꯁꯥꯎꯕ ꯑꯃꯇꯝ ꯂꯩ ꯃꯤꯑꯣꯏꯕ ꯍꯥꯏꯁꯦ ꯃꯤꯑꯣꯏꯕꯗ ꯌꯥꯝ ꯐꯠꯇꯕ ꯂꯝꯆꯠ ꯑꯃ ꯍꯧꯖꯤꯛꯀꯥꯟ ꯀꯟꯅ ꯆꯠꯊꯔꯤꯕ ꯃꯑꯣꯡ ꯑꯃ ꯂꯩꯔꯤꯕ ꯀꯣ ꯍꯥꯏꯗꯤ ꯑꯩ ꯃꯤ ꯑꯇꯣꯞꯄ ꯃꯔꯝꯗ ꯑꯩ ꯁꯥꯎꯔꯦ ꯍꯥꯏꯅ ꯑꯩ ꯁꯥꯎꯔꯒ ꯂꯩꯕꯗꯣ ꯃꯤꯅ ꯑꯩꯕꯨ ꯁꯥꯎꯍꯟꯕꯗꯣ ꯑꯗꯨꯒꯤ ꯃꯣꯏꯒꯤ ꯃꯔꯝ ꯑꯣꯏꯔꯒ ꯑꯩꯒꯤ ꯑꯁꯥꯎꯕꯗꯣ ꯃꯤꯉꯣꯟꯗ ꯔꯦꯛ ꯇꯧꯕ ꯌꯥꯗꯦꯕꯀꯣ ꯁꯨꯃꯥꯏꯅ ꯇꯧꯒꯗꯕꯗꯣ ꯈꯔ ꯆꯦꯛꯁꯤꯟꯅꯤꯉꯥꯏ ꯈꯔ ꯂꯩ ꯍꯥꯏꯗꯤ ꯃꯔꯝꯗꯣ ꯁꯄꯣꯁ ꯍꯣꯏ ꯑꯩ ꯍꯥꯏꯒꯦ ꯀꯩꯅꯣ ꯃꯔꯝꯗꯣ ꯃꯤ ꯑꯃꯅ ꯑꯩꯈꯣꯏꯗ ꯁꯥꯎꯍꯜꯂꯒ ꯑꯇꯣꯞꯄ ꯃꯤ ꯍꯥꯥꯔꯠ ꯄꯥꯔꯇꯤ ꯅ꯭ꯌꯨꯇ꯭ꯔꯦꯜꯒꯨꯝꯕ ꯂꯩꯕ ꯃꯤꯗꯨꯗ ꯑꯩꯈꯣꯏꯒꯤ ꯑꯁꯥꯎꯕꯗꯣ ꯎꯠꯄꯗꯣ ꯑꯗꯨꯃꯥꯏꯅ ꯌꯥꯗꯦꯕꯀꯣ ꯑꯗꯨ ꯌꯥꯗꯦ ꯑꯗꯨꯕꯨ ꯑꯩꯈꯣꯏ ꯊꯃꯣꯏ ꯌꯥꯝ ꯁꯣꯛꯑꯁꯨ ꯃꯄꯥꯟꯗꯗꯤ ꯃꯄꯥꯟꯗꯗꯤ ꯃꯤ ꯃꯔꯛꯇ ꯇꯤꯟꯅꯕ ꯀꯥꯟꯗꯤ ꯑꯩꯈꯣꯏꯒꯤ ꯑꯋꯥꯕ ꯑꯁꯣꯛ ꯀꯩꯅꯣꯗꯨ ꯑꯣꯄꯦꯟꯗ ꯎꯠꯄ ꯌꯥꯗꯦꯕꯀꯣ ꯃꯅꯨꯡꯗ ꯂꯣꯠꯁꯤꯜꯂꯒ ꯊꯝꯗꯕ ꯑꯩꯁꯨ ꯁꯨꯃꯥꯏꯅ ꯇꯧꯒꯜꯂꯤ
ꯑꯩꯁꯨꯅꯦ ꯑꯗꯨꯃꯥꯏꯅ ꯇꯧꯕꯅꯦꯕ ꯑꯗꯨꯝ ꯀꯔꯤ ꯀꯔꯤ ꯇꯧꯔꯁꯨꯀꯣ ꯎꯠꯇꯕ ꯑꯗꯨꯒꯤ ꯑꯩꯗꯤ ꯋꯥꯔꯁꯨ ꯑꯩꯗꯤ ꯌꯥꯝꯅ ꯋꯥꯏ ꯑꯦ ꯑꯗꯨꯝ ꯃꯔꯛꯇꯗꯤ ꯂꯩꯁꯥꯕꯤ ꯄꯥꯈꯪ ꯍꯥꯏꯁꯦ ꯋꯥꯕ ꯃꯇꯝꯁꯨ ꯌꯥꯎꯕꯅꯦꯕꯀꯣ
ꯃꯥꯅꯦ ꯃꯥꯅꯦ
ꯑꯗꯨꯝꯕꯗ ꯑꯃꯅꯤ ꯑꯩꯗꯤ ꯃꯣꯏꯗꯁꯨ ꯀꯔꯤ ꯍꯥꯏꯁꯤꯔꯥ ꯑꯩꯁꯨ ꯍꯩꯇꯕꯀꯣ
ꯎꯝ
ꯃꯣꯏꯅꯁꯨ ꯊꯦꯝꯕ ꯑꯩꯉꯣꯟꯗ ꯑꯩꯅꯗꯤ ꯏꯊꯟꯗꯥꯏꯗꯤꯀꯣ ꯀꯔꯤ ꯀꯔꯤ ꯇꯧꯔꯒ ꯃꯥꯡꯕ ꯈꯣꯏꯗ ꯑꯣꯏꯌꯦꯕ ꯑꯩꯗꯤ ꯐꯤ ꯂꯣꯟꯕꯗꯣ ꯈꯪꯉ꯭ꯔꯥ ꯐꯤ ꯂꯣꯜꯂꯒ ꯇꯧꯕꯗꯣ
ꯎꯝ
ꯑꯦ ꯐꯤꯒꯨꯝꯕ ꯌꯥꯝ ꯂꯣꯟꯕꯅꯦꯅꯦ ꯋꯥꯈꯜꯕꯨ ꯅꯨꯡꯉꯥꯏꯇ꯭ꯔꯗꯤꯀꯣ
ꯎꯝ
ꯐꯤ ꯂꯣꯟꯕꯒꯨꯝꯕ ꯐꯤ ꯑꯩꯅ ꯃꯣꯖꯥꯒꯨꯝꯕ ꯂꯣꯜꯂꯦꯕ ꯎꯝ ꯍꯣꯏ ꯍꯌꯦꯗ ꯑꯥ ꯑꯗꯨꯝ ꯄꯤꯅꯦ ꯀꯩꯅꯣ
ꯑꯁ ꯏꯅꯥꯎꯅꯨꯄꯤꯁꯨ ꯏꯅꯥꯎꯅꯨꯄꯤꯁꯨ ꯌꯥꯝ ꯍꯩꯕ ꯌꯥꯝ ꯍꯩꯅꯦ ꯀꯩ ꯀꯩꯅꯣ ꯀꯩꯅꯣ ꯌꯥꯝ ꯇꯧꯔꯛꯏꯅꯦ
ꯑꯗꯨꯅꯦ ꯁꯝꯗꯒꯤ ꯀꯔꯤ ꯀꯔꯤꯒꯨꯝꯕꯗꯣ
ꯎꯝ
ꯁꯝꯒꯤꯒꯨꯝꯕ ꯑꯗꯨꯒꯨꯝꯕꯒꯤ ꯊꯝꯃꯣꯏ ꯆꯪꯅ ꯑꯩꯅ ꯑꯇꯣꯞꯄꯗ ꯍꯦꯛꯇ ꯑꯣꯟꯁꯤꯟꯕꯗꯣ ꯈꯪꯕ꯭ꯔꯥ ꯅꯨꯡꯉꯥꯏꯇꯦ ꯍꯥꯏꯟꯅ ꯋꯥꯔꯤ ꯁꯥꯔ ꯁꯥꯔ ꯂꯩꯇꯦꯕ ꯍꯦꯛꯇ
ꯎꯝ
ꯑ ꯑꯣꯟꯁꯤꯟꯕ ꯑꯗꯨ ꯑꯩ ꯐꯤ ꯑꯗꯨ ꯃꯇꯝꯗꯁꯨ ꯁꯨ ꯑꯩꯅ ꯏꯃꯥꯟꯅꯕꯤꯒꯤ ꯏꯃꯥꯟꯅꯕꯤ ꯑꯩꯈꯣꯏ ꯀ꯭ꯂꯥꯁꯃꯦꯠ ꯏꯃꯥꯟꯅꯕꯤꯁꯤꯡꯒꯤꯀꯣ ꯕꯥꯔꯗ ꯂꯩꯒꯨꯝꯕ ꯊꯝꯅꯤꯉꯥꯏꯗꯣ
ꯎꯝ
ꯑꯩꯅ ꯂꯣꯟ ꯂꯣꯜꯂꯠꯄꯤꯔ ꯃꯣꯏꯒꯤ ꯄꯤꯕꯅꯦ ꯑꯩꯗꯤ ꯒꯤꯐ ꯃꯣꯏꯒꯤ ꯃꯄꯣꯛ ꯅꯨꯃꯤꯠꯀꯤ ꯒꯤꯐꯀꯨꯝꯕꯁꯦ
ꯎꯝ
ꯄꯩꯁꯥꯅ ꯄꯥꯛ ꯂꯩꯗꯦ ꯑꯗꯨꯝ ꯂꯣꯟꯕꯒꯨꯝꯕ ꯈꯔ ꯄꯤꯌꯦꯕꯀꯣ
ꯑꯗꯨꯃꯥꯏꯅ ꯅꯨꯡꯁꯤꯕꯒꯤ ꯒꯤꯐꯇꯨꯗꯤ ꯑꯗꯨꯅꯤ ꯑꯇꯥꯡꯕ ꯒꯤꯞ ꯍꯥꯏꯁꯦ ꯑꯇꯥꯡꯕ ꯃꯊꯧ ꯇꯥꯗꯦꯕꯀꯣ ꯄꯨꯛꯅꯤꯡꯗꯒꯤ ꯄꯨꯛꯅꯤꯡꯗꯒꯤ ꯁꯤ ꯄꯤꯒꯦ ꯍꯥꯏꯅ ꯊꯣꯛꯂꯛꯄꯗꯣ ꯑꯗꯨ ꯄꯤꯕꯅ ꯐꯩꯗ ꯚꯦꯁꯇꯥꯏ ꯏꯅꯥꯎꯅꯨꯄꯤꯁꯨ ꯐꯨꯔꯤꯠꯀ ꯂꯣ ꯂꯩꯅꯦ
ꯑꯗꯨ ꯇꯧꯕꯅꯦ ꯑꯗꯨ ꯑꯩꯗꯤ ꯐꯨꯔꯤꯠꯇꯤ ꯂꯣꯟꯗꯦꯕꯀꯣ ꯎꯝ ꯁꯝꯒꯤ ꯂꯩꯒꯨꯝꯕ ꯍꯥꯞꯄꯒ ꯇꯧꯕꯗꯣ ꯈꯪꯕ꯭ꯔꯥ ꯑꯗꯨ ꯄꯦ ꯑꯗꯨꯗ ꯏꯔꯨꯕ ꯑꯃꯇ ꯑꯦ ꯅꯨꯄꯤꯁꯤꯡ ꯃꯥꯏ ꯇꯥꯕ ꯃꯇꯝꯗ ꯁꯝ ꯇꯥꯗꯅꯤꯡꯉꯥꯏꯗꯣ
ꯎꯝ
ꯑꯗꯨ ꯑꯩꯅ ꯏꯅꯦ ꯈꯣꯏꯒꯤꯁꯨ ꯂꯣꯟꯕꯤꯌꯦ ꯏꯅꯦ ꯈꯣꯏꯅ ꯑꯃꯨꯕ ꯂꯣꯟꯕꯤꯕ ꯑꯩꯒꯤꯅ ꯑꯉꯥꯡꯕ ꯂ ꯌꯥꯝ ꯂꯣꯟꯕꯤꯌꯦ ꯃꯣꯏꯒꯤꯗꯃꯛ ꯋꯥꯏꯗꯒꯤꯩ ꯑꯩꯅ ꯐ꯭ꯔꯤ ꯑꯗꯨꯝ ꯂꯩꯔꯗꯤꯀꯣ
ꯎꯝ
ꯍꯞꯇꯥ ꯑꯃ ꯑꯗꯨꯝ ꯐꯣꯟꯒꯨꯝꯕ ꯄꯥꯏꯗꯕꯁꯦ ꯌꯥꯝ ꯂꯣꯟꯕꯅꯦꯍ ꯊꯕꯛ ꯂꯩꯇꯕꯒꯤ
ꯅꯣꯏ ꯑꯗꯨꯗ ꯑꯗꯨ ꯇꯝꯕꯗꯣ ꯌꯥꯝ ꯀꯩꯅꯣ ꯍꯣꯏ ꯌꯥꯝ ꯂꯨꯏ ꯂꯨꯏꯕ꯭ꯔꯥ ꯑꯗꯣ
ꯂꯨꯗꯦꯕ ꯌꯨꯇꯨꯕꯇ ꯌꯦꯡꯉꯅꯤꯅ
ꯑꯣ ꯏꯅꯥꯎ ꯅꯨꯄꯤꯁꯨ ꯁꯨꯃꯥꯏꯅ ꯇꯧꯋꯦ
ꯍ ꯌꯨꯇꯨꯕꯇ ꯌꯦꯡꯉꯅꯤꯀꯣ ꯌꯦꯡꯉꯕꯒ ꯑꯍꯥꯟꯕꯗ ꯌꯦꯡꯉꯅꯤꯀꯣ
ꯎꯝ
ꯑꯅꯤ, ꯑꯍꯨꯝ, ꯃꯔꯤ, ꯃꯉꯥꯗꯤ ꯂꯩꯗꯣ ꯂꯩꯕꯨꯗꯤ ꯃꯥꯜꯂꯛ ꯀꯅꯤꯕ ꯑꯗꯨ ꯁꯦꯝꯕꯗꯣ꯫
ꯎꯝ
ꯅ ꯃꯥꯜꯂꯛ ꯑꯁꯨ ꯌꯥꯝꯅ ꯅꯥꯟꯗꯦꯕ ꯀꯣ
ꯎꯝ
ꯑꯩꯈꯣꯏꯗ ꯃꯔꯤ ꯃꯉꯥ, ꯑꯩꯗꯤ ꯊꯥꯏꯅꯗꯒꯤ ꯂꯣꯜꯂꯦꯕ, ꯑꯗꯣ ꯏꯅꯥꯎ ꯅꯨꯄꯤ ꯑꯩꯒꯤ ꯃꯈꯥꯗ ꯌꯨꯝ ꯄꯥꯟꯕ ꯑꯃꯁꯨ ꯂꯩꯌꯦꯕꯀꯣ꯫ ꯑꯗꯨ ꯃꯇꯝ ꯑꯗꯨꯒꯤ ꯍꯣꯏ ꯍꯦꯛ ꯃꯨꯛꯃꯤꯟꯅꯕ ꯍꯥꯏꯇꯥꯔꯦ ꯑꯗꯨ ꯋꯥꯔꯤꯗꯤ
ꯅꯅꯥꯎꯅꯨꯄꯤꯅ ꯈꯣꯡ ꯍꯥꯟꯅ ꯊꯥꯡꯈ꯭ꯔꯦꯅꯦ
ꯍꯣꯏ ꯑꯗꯨ ꯃꯥꯗꯤ ꯀꯩꯅꯣꯅꯦ ꯅꯣꯏꯒꯤ ꯅꯣꯏꯒꯤ ꯁ꯭ꯀꯨꯜ ꯅꯨꯄꯥ ꯑꯃꯅ ꯆꯦꯟꯈꯤꯕꯅꯦ ꯏꯅꯥꯎꯅꯨꯄꯤꯗꯣ
ꯑꯁ
ꯑꯗ ꯍꯥ
ꯀꯌꯥꯝ ꯀꯨꯏꯔꯤꯒꯦ
ꯆꯍꯤ ꯑꯅꯤꯒꯨꯝꯕ ꯑꯣꯏꯔꯝꯅꯤ ꯅꯨꯄꯥꯗꯨꯣ ꯃꯨꯑꯦ
ꯑꯁ ꯈꯪꯗ꯭ꯔꯤꯗ ꯀꯅꯥ ꯑꯣꯏꯖꯥꯠꯂꯥ ꯃꯣꯏ ꯃꯦꯇ꯭ꯔꯤꯛ ꯂꯣꯏꯗ꯭ꯔꯤꯉꯩꯗ ꯌꯨꯝ ꯄꯥꯟꯈ꯭ꯔꯦ
ꯂꯣꯏꯌꯦꯗ꯫
ꯎꯝ
ꯑꯗꯨ ꯅꯨꯄꯤ ꯑꯗ ꯍꯧꯖꯤꯛ ꯏꯅꯥꯎꯅꯨꯄꯤꯁꯨ ꯃꯥꯁꯦ, ꯑꯗꯨꯒꯨꯝꯕ ꯂꯣꯟꯕ ꯌꯥꯝ ꯍꯩꯌꯦꯕ꯫ ꯑꯗꯨ ꯃꯇꯝꯗ ꯃꯥꯁꯨ ꯌꯥꯝ ꯂꯣꯜꯂꯦꯕꯀꯣ
ꯎꯝ
ꯃꯥꯁꯨ ꯌꯥꯝ ꯂꯣꯜꯂꯦ ꯑꯗꯨꯣ ꯑꯩꯈꯣꯏ ꯑꯗꯨ ꯃꯇꯝꯗ ꯑꯩꯈꯣꯏꯒꯤ ꯏꯃꯨꯡꯁꯦ ꯁꯦꯀꯦꯟ ꯍꯦꯟ ꯌꯣꯜꯂꯦꯕ꯫
ꯑꯥ ꯎꯝ
ꯀꯩꯅꯣ ꯃꯇꯝ ꯑꯣꯏꯕꯒꯤꯅꯦ ꯂꯩꯅꯥ ꯂꯥꯛꯄꯗꯣ ꯈꯨꯜ ꯑꯦ ꯆꯤꯡꯔꯣꯝꯗ ꯂꯩꯅꯥ ꯂꯥꯛꯄꯗꯣ ꯈꯪꯉꯦꯀꯣ, ꯀꯣꯂꯦꯖꯇ ꯂꯣꯏꯅ ꯁꯨꯇꯤ ꯊꯥꯔ ꯂꯩꯕꯗꯣ꯫
ꯃꯥꯅꯦ ꯃꯥꯅꯦ꯫
ꯏꯅꯥꯎ ꯅꯨꯄꯤ ꯑꯗꯨ ꯂꯣꯜꯂꯒ ꯃꯥꯁꯦ ꯌꯣꯟꯕ ꯑꯗꯣ ꯑꯩꯗꯤ ꯁꯦꯀꯦꯟ ꯍꯦꯟ ꯑꯩꯈꯣꯏꯗꯤ ꯁꯦꯀꯦꯟ ꯍꯦꯟ ꯌꯣꯜꯂꯦꯕ ꯀꯣ꯫
ꯎꯝ
ꯁꯦꯀꯦꯟ ꯍꯦꯟ ꯌꯣꯟꯕ ꯃꯣꯖꯥ ꯌꯣꯟꯕ ꯑꯗꯨꯃꯥꯏꯅ ꯇꯧꯋꯦꯕ
ꯑꯗꯨ ꯂꯩꯅꯥ ꯂꯥꯛꯄ ꯃꯇꯝꯗꯣ ꯇꯥꯕ꯭ꯔꯣ ꯑꯩꯒꯤ ꯀꯣꯂꯦꯖ ꯑꯩꯒꯤ ꯀꯣꯂꯦꯖ ꯁꯦꯃꯤꯁꯇꯔ ꯑꯃꯗ ꯆꯍꯤ ꯑꯃ ꯆꯪꯉꯤꯅꯦ꯫
ꯇꯧꯕꯅꯦ꯫
ꯆꯍꯤ, ꯁꯦꯃꯤꯁꯇꯔ ꯑꯃꯗ ꯆꯍꯤ ꯑꯃ ꯆꯪꯕ ꯍꯥꯏꯁꯦ, ꯄꯨꯟꯁꯤꯗ ꯀꯔꯝꯕ, ꯎꯝ ꯄꯨꯟꯁꯤꯗ ꯍꯥꯏꯕꯅꯦꯕꯀꯣ ꯀꯔꯝꯕ, ꯀꯔꯝꯕ ꯂꯤꯔꯤꯛꯗ ꯌꯥꯎꯈ꯭ꯔ ꯌꯥꯎꯔꯛꯈ꯭ꯔꯒꯦ ꯍꯥꯏꯕ ꯁꯤꯒꯤꯁꯦ?
ꯑꯗꯨꯅꯦ ꯑꯗꯨ ꯃꯇꯝꯗꯒꯤ ꯑꯩ ꯐꯤ ꯁꯥꯕ ꯍꯩꯕꯅꯦ꯫
ꯑꯆꯥ ꯑꯆꯥ ꯌꯥꯏ꯫
ꯑꯗꯨ ꯃꯇꯝ ꯅꯠꯇ꯭ꯔꯗꯤ ꯑꯩ ꯐꯤ ꯍꯧꯖꯤꯛ ꯁꯥꯕ ꯍꯩꯔꯝꯃꯣꯏꯕꯥ꯫ ꯑꯗꯨ ꯃꯇꯝꯗꯤ ꯑꯁꯨ ꯆꯍꯤ ꯑꯃꯒꯨꯝꯅ ꯇꯧꯋꯦꯅ꯫ ꯐꯤ ꯑꯩ ꯐꯤ ꯁꯥꯕ ꯂꯣꯏꯅ ꯍꯩꯌꯦꯗ꯫
ꯅꯣꯏꯕꯨ ꯅꯣꯏꯒꯤ ꯀꯩ ꯍꯥꯏꯅꯣ ꯈꯒꯨꯝꯕ ꯈꯣꯠꯄꯗꯨ ꯃꯘꯨ ꯂꯣꯟꯕ ꯀꯩꯅꯣ ꯁꯥꯕ ꯍꯩꯕ꯭ꯔꯥ?
ꯍꯩꯑꯦ, ꯑꯩꯅ ꯁꯥꯕ ꯉꯥꯛꯇꯅꯦ ꯑꯩꯅ ꯍꯥꯞꯄꯁꯤꯡꯁꯦ꯫
ꯑꯠꯆꯥ ꯅꯪꯁꯦ ꯌꯥꯝ ꯀꯩꯅꯣ ꯇꯦꯂꯦꯟ ꯂꯩ ꯃꯥꯜꯂꯦꯀꯣ꯫
ꯅꯠꯇꯦ ꯂꯩꯕ ꯅꯠꯇꯕ ꯑꯗꯨ ꯃꯇꯝꯗꯣ ꯊꯕꯛ ꯁꯨꯞꯂꯩ ꯂꯩꯇꯦꯕ ꯑꯗꯨꯝ꯫ ꯎꯝ ꯑꯌꯨꯛꯇ ꯍꯧꯒꯠꯂꯦ ꯂꯥꯏꯔꯤꯛꯁꯨ ꯄꯥꯥꯍꯜꯂꯦꯕꯀꯣ ꯑꯗꯨꯗ ꯉꯟꯅ ꯍꯧꯒꯠꯂꯛꯑꯅꯤ꯫ ꯑꯗꯨ ꯃꯇꯝꯗ ꯑꯩꯈꯣꯏ ꯈꯨꯟꯒꯤ ꯅꯣꯏ ꯈꯨꯟꯒꯤ ꯇꯧꯕ꯭ꯔꯥ ꯇꯧꯗꯕ꯭ꯔꯥ ꯈꯪꯗꯦ ꯑꯩꯈꯣꯏ ꯈꯨꯟꯒꯤ ꯃꯤ ꯄꯨꯂꯞꯁꯦ ꯍꯦꯛꯇ ꯐꯤ ꯁꯥꯕꯅꯦ ꯂꯩ ꯁꯥꯕꯤꯁꯤꯡꯁꯦ ꯈꯪꯕ꯭ꯔꯥ ꯑꯗꯨꯒ ꯅꯣꯏ ꯈꯨꯟꯒꯤ ꯃꯤ ꯑꯃ ꯅꯠꯇꯦ ꯅꯠꯇꯦ ꯑꯗꯨꯝ ꯍꯥꯏꯕꯗꯤ ꯂꯩꯁꯥꯕꯤ ꯑꯣꯏꯕꯒꯤꯔꯥ ꯈꯪꯗꯦ ꯑꯗꯨꯝ ꯁꯥ ꯈꯨꯟ ꯈꯨꯟꯒꯤ ꯆꯠꯅꯕ ꯑꯃ ꯂꯩꯕꯗꯣ
ꯍꯣꯏ
ꯑꯗꯨꯝ ꯑꯗꯣ ꯅꯣꯏ ꯈꯨꯟꯒꯤ ꯑꯃ ꯌꯨꯝ ꯄꯥꯟꯕꯤꯕꯗꯣ ꯑꯩꯈꯣꯏ ꯈꯨꯟꯗ
ꯎꯝ
ꯃꯥꯁꯨ ꯐꯤꯁꯦ ꯅꯣꯏꯔꯣꯝꯗꯗꯤ ꯀꯔꯤꯁꯨ ꯍꯩꯔꯛꯇꯦꯕ ꯃꯥꯁꯤꯀꯣ
ꯎꯝ
ꯑꯩꯈꯣꯏ ꯈꯨꯟꯗ ꯂꯥꯛꯄꯒꯤ ꯃꯥ ꯐꯤ ꯁꯥꯕ ꯍꯩꯇꯕ ꯐꯤ ꯂꯩꯇ꯭ꯔꯦ꯫
ꯃꯇꯆꯥ ꯑꯁ, ꯑꯗꯨꯗꯤ ꯑꯩꯒꯤ ꯃꯔꯨꯞꯇꯣ ꯀꯩꯅꯣ ꯊꯕꯛ ꯌꯥꯝ ꯍꯩꯔꯝꯈ꯭ꯔꯦꯅꯦ ꯑꯗꯨꯗꯤ,
ꯑꯦ ꯍꯩꯔꯦ ꯃꯥ, ꯃꯥꯗꯤ ꯅꯤꯇꯤ ꯑꯗꯨꯝ ꯁꯥꯔꯤꯅꯦ ꯍꯧꯖꯤꯛꯀꯥꯟꯁꯨ ꯑꯗꯨꯝ ꯁꯥꯔ ꯂꯩꯕꯅꯦ ꯑꯩꯈꯣꯏꯗꯤ ꯁꯥꯔꯁꯨ ꯁꯨꯇꯤꯕ ꯁꯨꯇꯤ ꯃꯇꯝꯗ ꯈꯛ ꯁꯥꯏꯌꯦꯕꯀꯣ꯫
ꯎꯝ
ꯏꯁ ꯃꯥꯗꯤ, ꯑꯉꯥꯡ ꯂꯩꯕꯒꯤ ꯑꯗꯨꯝ ꯂꯩꯕ ꯈꯨꯗꯤꯡ ꯑꯗꯨꯝ ꯐꯤ ꯁꯥꯥꯕꯅꯦ ꯑꯁ,
ꯅꯨꯄꯤꯈꯣꯏ ꯑꯗꯨꯒꯨꯝꯕ ꯁꯥꯕ ꯍꯩꯕꯁꯦ, ꯑꯩꯗꯤ, ꯌꯥꯝ ꯊꯥꯒꯠ ꯊꯥꯒꯠꯅꯤꯡꯉꯦ ꯍꯥꯏꯇꯥꯔꯦꯅꯦ꯫ ꯍꯧꯖꯤꯛꯀꯥꯟꯒꯤ ꯆꯠꯅꯕꯤ ꯍꯦꯛꯇ ꯑꯗꯨꯒꯨꯝꯕ ꯑꯩꯈꯣꯏꯒꯤ ꯐꯈ꯭ꯔꯕꯥ ꯑꯩꯈꯣꯏꯒꯤ ꯌꯥꯝ ꯐꯈ꯭ꯔꯕꯥ ꯇ꯭ꯔꯦꯗꯤꯁꯟꯗꯣ ꯍꯟ ꯐꯔꯦꯕꯀꯣ ꯍꯧꯖꯤꯛꯇꯤ ꯑꯗꯨꯒꯤ ꯑꯗꯨꯃꯥꯏꯅ ꯇꯧꯔꯤꯕ ꯑꯗꯨ ꯏꯃꯥꯁꯨ ꯏꯃꯥꯁꯨ ꯐꯖꯅ ꯍꯩꯕꯀꯣ ꯑꯗꯨꯒꯨꯝꯕꯗꯣ ꯑꯗꯨꯅ ꯏꯃꯥꯒꯁꯨ ꯑꯩꯒꯤ ꯑꯩꯒꯤ ꯏꯌꯥꯝꯕꯒꯤ ꯅꯨꯄꯤꯁꯤꯡ ꯂꯥꯛꯄꯗꯁꯨ ꯃꯣꯏꯁꯨ ꯍꯩꯇꯦꯕ ꯀꯣ ꯂꯩꯁꯥꯕꯤ ꯑꯆꯥꯎ ꯆꯥꯎꯔꯒ ꯌꯨꯝ ꯄꯥꯜꯂꯛꯑꯁꯨ ꯑꯗꯨꯅ ꯅꯣꯏꯁꯤ ꯈꯪꯗꯕ ꯌꯥꯗꯦ ꯍꯥꯏꯅ ꯏꯃꯥꯅ ꯁꯨꯝ ꯇꯥꯛꯄ ꯇꯥꯛꯄ ꯍꯧꯖꯤꯛꯇꯤ ꯐꯤꯒꯅ ꯀꯩꯅꯣ ꯁꯥꯕ ꯍꯧꯔꯤꯅꯦ ꯃꯣꯏꯁꯨꯀꯣ ꯃꯤꯉꯣꯟꯗꯒꯤ ꯂꯧꯔꯒ ꯂꯧꯕ ꯁꯛꯕꯅꯤ ꯍꯣꯏ ꯍꯣꯏ ꯃꯤꯉꯣꯟꯗꯒꯤ ꯌꯥꯝ ꯇꯥꯡꯅ ꯂꯧꯕ ꯁꯔꯨꯛꯗꯤ ꯈꯣꯏꯅ ꯁꯥꯕꯗꯨꯅ ꯐꯠꯗ꯭ꯔꯣ
ꯐꯩꯌꯦ ꯑꯗꯣ ꯍꯧꯖꯤꯛ ꯅꯨꯄꯥꯁꯤꯡꯒꯤ ꯐꯤꯗꯣ
ꯅꯨꯄꯥꯁꯤꯡꯒꯤ ꯎꯝ
ꯅꯨꯄꯥꯁꯤꯡꯒꯤ ꯐꯤꯗꯣ ꯑꯩꯗꯤ ꯅꯨꯃꯤꯠ ꯍꯨꯝꯅꯤꯗ ꯁꯥꯕ ꯂꯣꯏꯕ ꯉꯝꯃꯦꯕ ꯑꯗꯨꯝ ꯑꯆꯧꯕꯗꯣ ꯑꯗꯨ ꯁꯥꯕ ꯑꯗꯨꯝ ꯁꯥꯏꯌꯦꯕꯀꯣ ꯅꯣꯏ ꯍꯧꯖꯤꯛ ꯅꯣꯏ ꯈꯨꯟꯒꯤ ꯌꯨꯝ ꯄꯥꯜꯂꯒ ꯂꯩꯕꯥꯗꯣ
ꯎꯝ
ꯑꯗꯨ ꯅꯨꯄꯤꯅ ꯍꯦꯛ ꯍꯦꯛ ꯍꯥꯏꯕꯅꯦ ꯑꯩꯉꯣꯟꯗ ꯑꯁ ꯅꯪ ꯌꯥꯝ ꯊꯨꯑꯦ ꯄꯨꯡ ꯀꯌꯥꯗꯒꯤ ꯍꯧꯒꯠꯂ ꯁꯥ ꯑꯩꯗꯤ ꯊꯕꯛ ꯂꯩꯔꯗꯤ ꯋꯥꯈꯜ ꯑꯩ ꯋꯥꯈꯜ ꯌꯥꯝ ꯊꯨꯗ꯭ꯔꯥ ꯍꯥꯢꯗꯤ ꯇꯨꯝꯕ ꯌꯥꯗꯕ ꯈꯣꯏꯅ ꯑꯣꯏꯕꯅꯦ ꯄꯨꯡ ꯇꯔꯨꯛꯀꯨꯝꯕꯗ ꯍꯧꯒꯠꯂꯒ ꯁꯥꯔꯅꯤꯀꯣ ꯑꯗꯣ ꯅꯤꯄꯥꯟꯒꯨꯝꯕꯗ ꯁꯥꯕ ꯇꯣꯛꯑꯅꯤ ꯑꯗꯨꯗ ꯁꯦꯀꯦꯟ ꯍꯦꯟ ꯐꯝꯕ ꯑꯃꯨꯛ ꯆꯠꯂꯅꯤ ꯄꯨꯡ ꯃꯔꯤ ꯂꯥꯛꯑꯗꯤ ꯌꯨꯝ ꯍꯜꯂꯛꯑꯅꯤ ꯅꯨꯡꯗꯥꯡꯗꯣ ꯑꯗꯨ ꯃꯇꯝꯗꯤ ꯑꯩꯁꯨ ꯃꯁꯛꯁꯦ ꯈꯔ ꯈꯔ ꯐꯖꯔꯝꯃꯦꯕ ꯍꯧꯖꯤꯛꯄꯨꯗꯤ ꯑꯍꯜ ꯑꯣꯏꯔꯛꯈ꯭ꯔꯕꯒꯤꯀꯣ
ꯑ ꯀꯥꯏꯔꯤ ꯍꯥꯏꯔ ꯅꯣꯏꯗ꯭ꯔꯤ ꯍꯣꯏ
ꯅꯠꯇꯦ ꯑꯗꯨꯝ ꯃꯇꯝꯗꯤ ꯑꯩꯁꯦ ꯁꯝꯁꯦ ꯌꯥꯝ ꯁꯥꯡꯉꯦꯕ ꯑꯗꯨ ꯃꯇꯝꯗꯗꯤ ꯑꯩꯈꯣꯏ ꯈꯨꯟꯒꯤ ꯅꯨꯄꯥꯁꯤꯁꯨ ꯈꯔ ꯉꯥꯎꯒꯦ ꯇꯧ ꯑꯗꯨ ꯃꯇꯝꯗ ꯑꯩꯅ ꯐꯤ ꯁꯥꯕꯁꯦ ꯃꯣꯏ ꯍꯦꯛ ꯍꯦꯛ ꯂꯥꯛꯑꯦꯕꯀꯣ
ꯎꯝ
ꯃꯣꯏꯁꯦ ꯇ ꯋꯥꯔꯤ ꯁꯥꯔ ꯐꯝꯃ ꯑꯩ ꯑꯗꯨ ꯃꯣꯏ ꯋꯥꯔꯤꯒꯤ ꯃꯇꯨꯡ ꯏꯟꯅ ꯑꯩ ꯁꯥ ꯁꯥ ꯁꯥꯏꯌꯦꯕꯀꯣ ꯑꯗꯨ ꯑ ꯋꯥꯔꯤ ꯇꯥꯔꯗꯤ ꯂꯣꯏꯕꯁꯨ ꯈꯪꯗꯦꯅ
ꯃꯥꯅꯤ ꯃꯥꯅꯤ ꯀꯩꯅꯣꯝ ꯊꯕꯛ ꯑꯃ ꯇꯧꯕ ꯀꯥꯟꯗꯀꯣ ꯀꯩꯅꯣꯝ ꯐꯣꯀꯁ ꯇꯧꯔꯒ ꯇꯧꯕꯗ ꯃꯇꯝ ꯆꯠꯇꯕꯗꯣ ꯈꯪꯗꯕꯅꯤ
ꯑꯗꯨꯅꯦ
ꯊꯕꯛꯀꯤ ꯄ꯭ꯔꯣꯒ꯭ꯔꯦꯁꯁꯨ ꯌꯥꯝ ꯂꯩꯌꯦꯕꯀꯣ
ꯎ ꯑꯩꯗꯤ ꯅꯍꯥꯟꯁꯨ ꯑꯩ ꯗꯦꯠ ꯀꯌꯥꯗꯅ ꯂꯥꯛꯄꯗꯣ ꯗꯦꯠ ꯇꯔꯥꯅꯤꯤ ꯊꯣꯏꯗ꯭ꯔꯥ ꯑꯗꯨ ꯂꯥꯛꯄꯅꯦꯕ ꯑꯗꯣ ꯑꯩꯅ ꯏꯄꯥꯒꯤꯗꯃꯛꯅꯦ ꯍꯥꯏꯅ ꯃꯥꯒꯤ ꯑꯃ ꯁꯥꯕ ꯂꯣꯏꯑꯦꯕ ꯀꯨꯝꯍꯩ ꯃꯇꯝꯗ
ꯑꯣ ꯑꯆꯥ ꯆꯥ
ꯏꯄꯥꯅ ꯑꯩꯉꯣꯟꯗ ꯂꯤꯁꯤꯡ ꯑꯃ ꯂꯤꯁꯤꯡ ꯑꯃ ꯄꯤꯕꯅꯤꯅꯦ ꯑꯗꯨ ꯑꯗꯨꯒꯤ ꯐꯤꯗꯤ ꯂꯤꯁꯤꯡ ꯑꯍꯨꯝ ꯃꯔꯤꯅꯦꯍꯦ ꯀꯔꯤꯒꯤ ꯃꯥ ꯑꯃꯈꯛ ꯄꯤꯔꯒ ꯑꯩꯅꯗꯤ ꯄꯤꯒꯅꯨꯗꯤ ꯍꯥꯏꯕꯅꯤ ꯃꯥꯅ